ꯁꯨꯝ ꯇꯥꯕ꯭ꯔꯣ
ꯍꯜꯂꯣ
ꯇꯥꯕ꯭ꯔꯣ
ꯇꯥꯔꯦ
ꯎꯝ ꯄꯣꯠ ꯂꯩꯒꯦꯅ ꯂꯥꯛꯏꯌꯦ ꯑꯗꯨꯗꯨꯒꯤ ꯁꯤꯁꯤꯃ ꯁꯠ ꯄꯠ ꯇꯧꯔ ꯀꯥꯞꯀꯦ
ꯎꯝ
ꯍꯥꯏꯗꯤ ꯁꯤꯖꯦ ꯑ ꯃꯥꯄꯜꯒ ꯀꯨꯟꯅꯤ ꯍꯥꯏꯗꯤ ꯁꯤ ꯀꯥꯞꯄꯁꯤꯔꯕ
ꯍꯣꯏ
ꯍꯜꯂꯣ ꯍꯥꯏꯗꯤ ꯃꯥꯁꯨ ꯀꯨꯏꯔꯦ ꯃꯥꯄꯟꯒ ꯀꯨꯟꯅꯤꯊꯣꯏ ꯑꯗꯨꯋꯥꯏꯗꯅꯦ
ꯎꯝ
ꯑꯗꯣ ꯑꯗꯨꯝ ꯋꯥꯔꯤ ꯁꯥꯟꯅ ꯁꯥꯟꯅ ꯑꯗꯨꯝ ꯀꯥꯞꯈꯤꯗꯣꯏꯅꯤ ꯑꯗꯨ ꯆꯠ ꯄꯠ ꯂꯥꯎꯅ
ꯍꯩꯞꯄꯗꯤ ꯐꯩꯗꯅ
ꯑꯗꯣ ꯑꯩꯅ ꯈꯜꯂꯤꯁꯤꯅ ꯑꯗꯨꯝ ꯁꯨꯃꯥꯏꯅ ꯇꯧꯔꯒ ꯑꯗꯨꯝ ꯅꯥꯀꯣꯡꯗ ꯑꯗꯨꯝ ꯅꯞꯅ ꯅꯞꯅ ꯑꯗꯨꯝ ꯁꯠ ꯄꯠꯇ ꯇꯧꯔꯒ ꯑꯗꯨꯝ ꯀꯥꯞ ꯀꯁꯨ ꯑꯃꯝ ꯍꯥꯅꯤꯗꯅ ꯎꯝ ꯑꯗꯨꯅꯤ ꯍꯧꯖꯤꯛ ꯇꯧꯔꯤꯁꯦ ꯑꯗꯨꯝ ꯋꯥ ꯉꯥꯡꯉꯤꯅꯦ ꯋꯥ ꯉꯥꯡ ꯉꯥꯡꯅ ꯑꯗꯨꯝꯁꯦ ꯂꯣꯏꯕꯨ ꯂꯣꯏꯗꯧꯔꯕꯅꯤ
ꯈꯨꯝꯃꯗꯝꯅꯤ
ꯇꯥ ꯍꯧꯗ꯭ꯔꯦ ꯇꯝꯃꯣ ꯀꯩ ꯍꯥꯏꯕꯅꯣ ꯑ ꯃꯥꯗꯤ ꯅꯨꯡ ꯂꯣꯏꯔꯦ ꯑꯗꯨꯒꯤ ꯃꯥꯏ ꯐꯣꯟꯗꯣ ꯉꯥꯏꯍꯥꯛ ꯑꯃꯨꯛ ꯂꯧꯒꯅꯤ
ꯎꯝ ꯃꯩ ꯌꯥꯎꯔꯝꯃꯔꯣꯏꯅꯦ ꯍꯣꯏ ꯌꯥꯔꯣꯏ
ꯇꯥꯕ꯭ꯔꯣ
ꯀꯩ ꯍꯥꯏꯕꯅꯣ
ꯃꯥꯅ ꯁꯥꯟꯅꯕꯁꯤꯗꯤ ꯂꯣꯏꯕ ꯁꯨꯡꯅꯥꯏ ꯅꯥꯏꯗꯕ ꯄꯣꯠꯅꯤ ꯑꯗꯨꯗꯣ ꯑꯩꯈꯣꯏꯅ ꯅꯝꯗ ꯅꯝꯗꯅ ꯁꯨꯃꯥꯏꯅ ꯍꯦꯛ ꯍꯟꯗꯣꯛꯍꯜꯂꯒ ꯂꯣꯏꯕꯗꯣ
ꯎꯝ
ꯑꯗꯨꯃꯥꯏꯅ ꯇꯧꯕ ꯑꯗꯣ ꯀꯥꯟꯅꯕ ꯒꯦꯝ ꯑꯃꯇ ꯁꯥꯟꯅꯗꯕ ꯄꯩꯁꯥ ꯐꯪꯕꯒꯤ ꯒꯦꯝ ꯑꯃꯇ ꯁꯥꯟꯅꯗꯕ ꯑꯗꯨꯗꯨꯒꯤ ꯃꯉꯥꯏ ꯈꯔꯥꯌꯥꯝꯇ ꯑꯗꯨꯗꯨꯒꯤ ꯂꯣꯏꯈ꯭ꯔꯥꯕ꯭ꯔꯣ ꯍꯥ
ꯄꯤꯕ ꯃꯌꯥꯝꯕ ꯅꯪ ꯂꯩꯅ ꯂꯩꯅ ꯈꯔ ꯇꯥꯛꯄꯤꯌꯨ
ꯇꯥꯛꯏꯅꯤ ꯑꯩ ꯑꯇꯥꯃꯛꯅ ꯑꯩꯅ ꯇꯧꯕꯤ ꯁꯨꯃꯥꯏꯅ ꯄꯣꯠ ꯌꯣꯟꯕꯤ ꯈꯣꯠꯄꯤ ꯀꯌꯥꯁꯦ ꯑꯗꯨꯝ ꯇꯧ ꯈꯣꯠꯂꯣ ꯍꯥꯏꯕꯅꯤ ꯆꯤꯟꯗ ꯇꯧꯅꯤ ꯇꯧꯅꯤ ꯍꯥꯏꯔꯒ ꯇꯧꯗꯦ ꯑꯗꯨꯝ ꯑꯗꯨꯒ ꯃꯥꯒꯤ ꯍꯥ
ꯑꯗꯨꯝ ꯂꯩꯕ
ꯎꯝ ꯑꯗꯨꯗꯨꯒ ꯃꯥꯒꯤ ꯏꯁꯀꯣꯂꯔꯗ ꯆꯪꯉꯛꯄ ꯄꯩꯁꯥꯥꯁꯦ ꯈꯔ ꯈꯔ ꯑꯩꯅ ꯄꯨꯕꯗ ꯄꯨꯕꯗ ꯄꯨꯕꯗ
ꯅꯥ ꯀꯩꯒꯤ
ꯑꯩꯁꯨ ꯍꯥꯏꯗꯤ ꯑꯩꯅ ꯍꯥꯏꯗꯨꯗꯤ ꯉꯁꯤ ꯑꯩꯒꯤ ꯐꯣꯟ ꯕꯦꯂꯦꯁ ꯍꯥꯞꯄꯗꯨꯁꯨ ꯕꯦꯡꯅ ꯀꯣꯟꯅꯗ꯭ꯔꯦ ꯁꯨꯃꯥꯏꯅ ꯄꯨꯔꯦꯅ
ꯑꯩ ꯇꯥꯗꯦ ꯈꯪꯗ‌ꯦ ꯀꯥꯎꯋꯦ ꯁꯦ ꯁꯤ ꯊꯝꯃꯣꯁꯦ ꯑꯗꯨꯝ ꯊꯝꯒ꯭ꯔꯣ ꯂꫭꯏꯔꯕꯣ ꯑꯗꯨꯒ ꯀꯩꯅꯣ ꯋꯥꯠꯂꯤ ꯑꯦꯗꯚꯥꯟꯇꯦꯖꯇꯣ ꯏꯒꯣ ꯁꯤꯗ ꯂꯩꯔꯦ ꯆꯜꯂꯔꯣꯏ ꯍꯥꯏꯕꯗꯨꯗ ꯁꯤ ꯄꯦꯁꯤꯗ ꯏꯔꯥꯏ ꯂꯥꯛꯑꯣ ꯐꯣꯟ ꯂꯣꯡꯊꯣꯛꯇꯅ ꯐꯣꯟ ꯌꯦꯡꯗꯨꯅ ꯂꯩ ꯀꯩꯅꯣ ꯅꯪ ꯇꯧꯔꯤꯁꯦ ꯁꯤꯁꯦ ꯃꯈꯥꯁꯤꯗ ꯏꯗꫭꯏ ꯅꯠꯇ꯭ꯔꯣ ꯑꯦ ꯑꯅꯤ ꯑꯅꯤꯃꯛ ꯆꯞ ꯃꯥꯟꯅꯕꯒꯤꯅꯦ ꯁꯤꯗ ꯄꯨꯂꯞ ꯏꯔꯣ ꯍꯥꯏꯁꯦ ꯏꯅꯤꯡꯉꯥꯏ ꯌꯥꯎꯗ꯭ꯔꯦꯕ ꯑꯗꯨꯏꯗꯨꯒꯤ ꯁꯤꯒꯤ ꯆꯨꯝꯅ ꯃꯒꯤ ꯀꯥꯟꯅꯕꯗꯨꯅꯦꯕ ꯌꯣꯡꯂ ꯂꯥꯎ ꯍꯥꯏꯕ ꯁꯤꯗ ꯌꯦꯡꯂ ꯂꯥꯛꯑꫭ ꯆ‌ꯦ ꯁꯤꯏꯔꯣ ꯑ‌ꯦꯗꯚꯥꯟꯇꯦꯖ ꯑꫭꯞ ꯗꯥ ꯏꯟꯇꯔꯅꯦꯠ ꯃꯉꯥꯁꯦ ꯇꯔꯨꯛꯁꯦ ꯐꯥꯏꯐꯂꯛ ꯏꯍꯟꯗꯣꯏ ꯄꯥꯝ ꯈꯜꯂꯒ ꯅꯪꯅ ꯍꯜꯂꯣ
ꯃꯣꯏꯁꯦ ꯑꯥ ꯂꯣꯏꯈ꯭ꯔꯦ ꯇꯥꯃꯣ
ꯑꯝ
ꯃꯣꯏꯁꯦ ꯀꯔꯤ ꯍꯥꯏꯇꯥꯔꯦ ꯏꯟꯇꯔꯅꯦꯠꯀꯤ ꯃꯔꯝꯗ ꯏꯔꯤꯔꯕ
ꯑ ꯍꯥꯏꯗꯤ ꯀꯥꯟꯅꯍꯟꯕꯗꯣ ꯑꯩꯈꯣꯏꯗ ꯑꯗꯩ ꯏꯁꯇꯨꯗꯦꯟꯁꯤꯡꯗꯁꯨ ꯀꯥꯟꯅꯍꯟꯕꯗꯣ ꯑꯗꯨꯒꯤ ꯀꯥꯟꯅꯕꯒꯤ ꯃꯔꯝꯗ ꯏꯕ ꯍꯥꯏꯇꯥꯔ‌ꯦ ꯑꯗꯩ ꯏꯁꯇꯨꯗꯦꯟ ꯈꯛꯅꯠꯇꯅ ꯁꯥꯏꯟꯇꯤꯁ ꯅꯨꯡꯇꯤꯁ ꯂꯩꯗꯅ ꯁꯨꯝ
ꯎꯝ ꯀꯥꯟꯗꯤ ꯐꯖꯅ ꯀꯥꯟꯅꯔꯦꯅꯦ ꯑꯩꯈꯣꯏꯅ ꯄꯔꯤꯈꯌꯥ ꯊꯥꯏꯁꯦ
ꯎꯝ
ꯁꯤꯒꯤ ꯈꯪꯗꯕ ꯈꯣꯠꯇꯕ ꯑꯃ ꯑꯃ ꯑꯣꯖꯥ ꯑꯩꯈꯣꯏꯅ ꯑꯗꯨꯝ ꯀꯥꯟꯅꯔꯦꯗꯅ ꯍꯧꯖꯤꯛꯇꯤ
ꯀꯟꯅꯥꯗꯗꯤ ꯀꯩꯅꫭ
ꯑꯩꯈꫭꯅ ꯇꯥꯛꯏꯁꯦ ꯈꯣꯠꯂꯤꯁꯦ ꯃꯣꯏꯁꯨ ꯑꯌꯥꯝꯕ ꯑꯗꯨꯝ ꯌꯥꯝ ꯍꯩꯕ ꯍꯩꯇꯕꫭ ꯑꯣꯖꯥ ꯄꯪꯑꫭꯏꯗ ꯑꯣꯏ ꯁꯨꯃꯥꯏꯅ ꯏꯟꯇꯔꯅꯦꯠꯁꯦ ꯑꯗꯨꯝ
ꯍꯪꯉꯤꯅꯦ ꯍꯥꯏꯗꯤ ꯑꯥ ꯅꯣꯠꯁꯇ ꯇꯧꯔꯒ ꯊꯥꯔꯤꯅꯦ ꯇꯧꯕꯗꯣ
ꯎꯝ
ꯑꯗꯨꯗꯨꯁꯨ ꯃꯣꯏꯁꯨ ꯏꯟꯇꯔꯅꯦꯠꯅꯦꯕ ꯃꯣꯏ ꯂꯥꯏꯔꯤꯛꯇꯒꯤ ꯇꯧꯔꯒ ꯀꯩꯁꯨ ꯀꯟꯁꯜ ꯇꯧꯕ ꯄꯣꯠ ꯅꯠꯇꯦꯕ ꯃꯔꯛ ꯃꯔꯛꯇ ꯑꯩꯈꯣꯏꯒꯤ ꯊꯋꯥꯏ ꯌꯥꯎꯕꯗꯨꯅ ꯇꯧꯕꯗꯨꯗꯤ ꯂꯥꯏꯔꯤꯛꯇꯒꯤ ꯇꯧꯋꯤꯗꯅ ꯑꯌꯥꯝꯕꯅ
ꯎꯝ
ꯑꯇꫭ ꯑꯇꯣꯞꯄꯁꯤꯡꯒꯤꯗꯤ ꯑꯗꯨꯝ ꯗꯥꯏꯔꯦꯛ ꯗꯥꯏꯔꯦꯛ ꯑꯗꯨ ꯃꫭꯏꯁꯨ ꯏꯟꯇꯔꯅ‌ꯦꯠ
ꯑꯥ
ꯐꯩ ꯐꯠꯇꯦ ꯀꯔꯤꯝꯗꯦ ꯑꯇꯩ ꯊꯋꯥꯏꯌꯥꯎꯕꯗꫭ
ꯀꯩꯅꯣ ꯇꯥꯗ꯭ꯔꯦ ꯑꯝꯇ
ꯀꯟꯗꯤ ꯂꯣꯏꯅ ꯀꯥꯟꯅꯔꯕ ꯄꯣꯠꯅꯦ ꯍꯥꯏꯕ
ꯎꯝ ꯑꯗꯨꯕꯨꯗꯤ ꯀꯥꯟꯅꯗꯗꯤ ꯀꯩꯅꯣ
ꯍꯥꯏꯐꯦꯠꯇꯪ ꯅꯦꯠꯁꯦ ꯊꯤꯡꯕꯗ ꯇꯧꯅꯩ ꯋꯥꯅꯔꯤ ꯃꯌꯥꯝꯗꯣ
ꯎꯝ ꯑꯗꯨꯕꯨꯗꯤ ꯑꯦꯗꯤꯛ ꯆꯨꯕꯩꯅꯤ
ꯑꯦꯗꯤꯛꯀꯤꯁꯨ ꯅꯠ ꯇꯦꯗ ꯍꯥꯏꯗꯤ ꯄꯔꯤꯈ꯭ꯌꯥ ꯑꯃ ꯊꯥꯅꯤ ꯍꯥꯏꯔꯦ ꯃꯥ ꯂꯛꯇꯣ ꯀꯥꯏꯗꯩ ꯄꯥꯅꯤ
ꯑ
ꯑꯗꯒꯤ ꯕꯦꯡꯒꯤ ꯄꯣꯠ ꯆꯩꯩ ꯄꯩꯁꯥ ꯍꯥꯞꯆꯤꯟꯕ ꯂꯧꯊꯣꯛꯄ ꯈꯣꯠꯄ ꯑꯗꯨꯅꯤ ꯀꯥꯏꯗꯩ ꯑꯃꯨꯛ ꯇꯧꯅꯤ
ꯃꯄꯥꯟ ꯂꯣꯝꯗ ꯆꯠꯅꯤꯡꯉꯁꯨ ꯐ꯭ꯂꯥꯏꯠ ꯀꯛꯄꯗꯨꯁꯨ ꯑꯗꯨꯝ ꯑꯗꯨꯁꯨ ꯏꯟꯇꯔꯅꯦꯠ ꯌꯥꯎꯗꯗꯤ ꯀꯃꯥꯏꯅ ꯇꯧꯅꯤ
ꯎꯝ ꯑꯩꯗꯤ ꯆꯃꯥꯄꯟꯗꯣ ꯑꯩꯈꯏ ꯆꯦꯒꯤ ꯆꯥꯝꯃ꯭ꯔꯤ ꯑꯃ ꯀꯥꯞꯄꯅꯤ ꯑ ꯁꯤ ꯀ ꯑꯦ ꯁꯤ ꯀꯩꯀꯥ ꯇꯧꯕꯒꯤ ꯆꯅꯤ ꯑꯃ ꯀꯥꯞꯄꯅꯤ ꯑꯗꯨꯗꯤ ꯂꯨꯄꯥ ꯆꯥꯇ꯭ꯔꯨꯛ ꯂꯩꯔꯕ ꯆꯍꯨꯝ ꯂꯦꯝꯕꯗꯨꯅ ꯐꯣꯟ ꯕꯦꯂꯦꯟꯁ ꯀꯥꯞꯄꯅꯤ ꯏꯁꯤꯡ ꯏꯁꯤꯡ ꯑꯦꯟꯗ ꯏꯁꯤꯡꯅ ꯂꯩꯅꯤ
ꯀꯩ ꯍꯥꯏꯅꯣ ꯏꯁꯤꯡ ꯍꯥꯏꯗꯨꯅ
ꯏꯁꯤꯡꯖꯦ ꯍꯌꯦꯡ ꯇꯣꯇꯤꯖꯦ ꯇꯥꯅꯦꯗꯤ ꯍꯥꯏꯔꯤꯕꯀꯣ ꯇꯥꯒꯗꯔ ꯇꯥꯔꯣꯏꯗ꯭ꯔꯗꯤ ꯈꯪꯗꯦ ꯑꯩꯅ ꯑꯌꯨꯛ ꯁꯨꯃꯥꯏꯅ ꯑꯉꯥꯡ ꯂꯥꯏꯔꯤꯛ ꯇꯥꯛꯄ ꯆꯠꯄꯗ ꯃꯣꯏ ꯃꯄꯥ ꯑꯣꯏꯗꯅ
ꯑꯗꯨ ꯃꯉꫭꯟ ꯗꯥ ꯍꯪꯉꯅꯤ ꯃꯥꯅ ꯊꯥꯔꯅꯤ ꯊꯥꯔꯣꯏ ꯍꯥꯏꯕꯗꯣ ꯅꯣꯡ ꯅꯤꯅꯤ ꯂꯩꯕ ꯃꯔꯣꯟꯗꯣ ꯍꯥꯏꯔꯛꯑꯒꯗꯤ ꯑꯗꯨꯃꯥꯏꯅ ꯂꯩꯔꯅꯤ ꯅꯠꯇ꯭ꯔꯗꯤ ꯑꯩꯅ ꯁꯥꯞꯐꯅꯤ ꯎꯝ
ꯐꯦꯟꯗꯣ ꯈꯔꯥꯞꯀꯦꯔ ꯈꯣꯠꯀꯦꯔꯥ ꯇꯧ ꯐ꯭ꯔꯨꯞ ꯐꯨꯨꯞ ꯐꯨꯨꯞ ꯐ꯭ꯔꯨ ꯇꯧꯏꯦ ꯉꯁꯥꯏꯅ ꯊꯥꯔꯛ ꯄ ꯁꯥꯎꯟꯗꯣ ꯈꯪꯉꯤꯅ
ꯇꯥꯗꯕ꯭ꯔꯥ ꯍꯥꯏꯖꯦ ꯑꯩ ꯉꯥꯡꯉꯤꯖꯦ
ꯇꯥꯗꯤꯌꯦ ꯇꯥꯗꯤꯌꯦ ꯑꯩꯅꯕꯨꯗꯤ ꯇꯥꯕ ꯉꯝꯃꯁꯨ ꯑꯥ ꯃꯣꯏꯒꯤ ꯑꯃ ꯊꯕꯛ ꯄꯤ ꯇꯧꯈꯤꯗꯣꯏꯅꯤꯅ ꯑꯗꯨꯗꯨꯒꯤ ꯑꯗꯨꯝ ꯌꯥ ꯗꯧ ꯃꯥꯟꯗꯦ ꯐꯨꯔꯨ ꯐꯔꯨ ꯐꯔꯨ ꯐꯨꯔꯨ ꯋꯥ ꯉꯥꯡꯉꯤꯗꯣ ꯑꯗꯨꯝ ꯐꯨꯔꯨ ꯐꯨꯔꯨ ꯐꯨꯔꯨꯁꯤꯗ ꯑꯗꯨꯝ ꯌꯥꯎꯗꯕ ꯌꯥꯗꯕꯩ ꯇꯥꯏꯞꯇ ꯇꯧꯕꯅꯤꯅ ꯃꯦꯁꯥꯒꯤꯗꯨꯁꯨ ꯑꯍꯧꯕꯩꯗꯨꯅ ꯑꯗꯨꯝ ꯄꯨꯂꯞ ꯂꯣꯏꯅ ꯊꯤꯡꯖꯤꯜꯂꯛꯑꯦꯕꯀꯣ ꯂꯝꯕꯤꯗꯣ
ꯎꯝ
ꯂꯝꯕꯤ ꯊꯁꯤꯡꯁꯤꯜ ꯂꯩꯏꯗꯣ ꯃꯣꯏꯗꯣ ꯉꯝꯗꯕꯩ ꯅꯠꯇ꯭ꯔꯥ ꯉꯁꯥꯏ ꯑꯩꯅ ꯂꯝꯕꯤꯗꯣ ꯎꯠꯂꯤꯗꯣ ꯇꯥꯃꯣꯗꯁꯨ ꯑꯗꯣ ꯑꯗꯨꯝ ꯉꯝꯗꯦꯗꯅ ꯑꯗꯨꯃꯥꯏꯅ ꯑꯗꯨꯝ ꯁꯤꯁꯨ ꯉꯝꯗ꯭ꯔꯗꯤ ꯑꯗꯨꯝ ꯊꯤꯡꯖꯤꯜꯂꯛꯄꯗ ꯑꯣꯏꯅ ꯇꯥꯕ ꯌꯥꯏꯑꯕꯀꯣ ꯑꯗꯨꯗꯨꯒꯤ ꯋꯥꯅꯤ ꯌꯥꯝꯅ ꯂꯥꯞꯅ ꯂꯩꯔꯁꯨ ꯑꯗꯨꯝ ꯐꯪꯗꯤ ꯐꯪꯉꯤ ꯑꯗꯨꯗꯤ
ꯎꯝ ꯍꯧꯖꯤ ꯇꯥ ꯅꯇ꯭ꯔꯣ
ꯎꯝ ꯑꯗꯣ ꯍꯥꯏꯗꯤ ꯍꯧꯖꯤꯛ ꯅꯨꯃꯤꯗꯥꯡꯁꯤꯁꯨ ꯑꯗꯨꯝ ꯁꯥꯕ꯭ꯔꯅꯦ
ꯎꯝ ꯑꯣꯝꯆꯥꯛꯅꯩꯌꯦ ꯑꯗꯨꯒꯤ ꯊꯥꯏꯅꯦ
ꯅꯪꯇꯦ ꯑꯩꯈꯣꯏꯗ ꯑꯗꯨꯝ ꯏꯪꯉꯒ ꯂꯩꯌꯦ
ꯎꯝꯗ ꯎꯝ ꯑꯩꯅ ꯍꯥꯏꯗꯤ ꯑꯩꯒꯤ ꯆꯃꯥꯄꯜꯗꯣ ꯆꯥꯝꯔꯤ ꯑꯃ ꯆꯤꯆꯦꯗ ꯀꯥꯞꯄꯅꯤ ꯆꯅꯤ ꯑꯃꯅ ꯑꯦꯁ ꯁꯤꯒꯤ ꯑꯗꯨꯃꯥꯏꯅ ꯇꯧꯗ ꯇꯧꯔꯅꯤ ꯑꯗꯒꯤ ꯑꯔꯦꯝꯕꯗꯨꯅ ꯍꯌꯦꯡꯗꯣ ꯎꯝꯃ ꯑꯩꯅ ꯑꯉꯥꯡ ꯑꯌꯨꯛꯇ ꯑꯉꯥꯡ ꯂꯥꯏꯔꯤꯛ ꯇꯥꯛ ꯆꯠꯄꯗ ꯃꯣꯏ ꯃꯄꯥꯗꯣ ꯇꯤ ꯏꯁꯤꯡ ꯐꯥꯕꯤ ꯑꯗꯨꯃꯥꯏꯅ ꯇꯧꯕꯅꯤꯅ ꯃꯄꯥꯗ ꯍꯪꯉꯅꯤ ꯊꯥꯔꯅꯤ ꯍꯥꯏꯔꯅꯤ ꯑꯩꯈꯣꯏ ꯃꯥꯅ ꯍꯥꯏꯕꯗꯤ ꯍꯌꯦꯡ ꯊꯥꯔꯅꯤ ꯍꯥꯏ
ꯀꯥꯏꯗꯒꯩ ꯐꯪꯏꯤ ꯄꯥꯎ ꯑꯣꯏꯖꯥꯠꯅꯣ
ꯈꯪꯗꯦ
ꯍꯥꯏꯅꯦ ꯑꯗꯣ ꯍꯌꯦꯡ ꯑꯩꯅ ꯍꯪꯒꯅꯤ ꯃꯥ ꯊꯥꯔꯅꯤ ꯊꯥꯔꯨꯔꯣꯏ ꯑꯗꯨ
ꯑꯗꯨ ꯑꯣꯏꯗꯤ ꯁꯤꯡꯗ ꯂꯩꯔꯤꯕꯇꯔꯝꯃꯉꯥ ꯆꯥꯃꯉꯥ ꯆꯥꯝꯃꯒꯦꯕꯀꯣ ꯆꯥꯝꯃꯉꯥ ꯈꯛ ꯂꯧꯕꯒꯤꯇꯣꯞꯄ
ꯅꯦꯋꯥꯛ ꯅꯨꯉꯥꯏꯇꯕ ꯃꯥꯂꯤ
ꯅꯦꯠꯋꯥꯛ ꯐꯪꯗꯦ ꯅꯦꯋꯥꯛ ꯅꯨꯉꯥꯏꯇꯕ ꯀꯩꯗ ꯋꯥꯏ ꯐꯥꯏ ꯁꯝꯕꯩꯔ
ꯐꯪꯒꯅꯤꯗꯨꯃ ꯍꯥꯏꯔꯦ ꯑꯗꯩꯗ ꯑꯗꯨꯝ ꯇꯥꯗ꯭ꯔꯦ
ꯃꯄꯥꯗ ꯍꯪꯉꯅꯤꯗꯅ
ꯎꯝ ꯊꯔꯣꯏ ꯊꯣꯏ ꯍꯥꯏꯔꯗꯤ ꯍꯦꯉꯦꯁꯤ ꯇꯥꯗ꯭ꯔꯦ ꯍꯧꯖꯤꯛꯁꯨ ꯑꯗꯨꯝ ꯃꯄꯥꯗ ꯍꯪꯉꯅꯤ ꯑꯗꯨꯒ ꯊꯥꯔꯣꯏ ꯍꯥꯏꯔꯗꯤ ꯑꯗꯨꯒ ꯇꯥꯗ꯭ꯔꯦ
ꯏꯁꯤꯡꯗꯣ ꯃꯔꯣꯟ ꯍꯥꯏꯔꯛꯄꯗꯣ ꯊꯥꯔꯣꯏ ꯍꯥꯏꯔꯗꯤ ꯏꯁꯤꯡꯗꯣ ꯄꯩꯁꯥꯅ ꯂꯩꯗꯣꯏꯅꯦ ꯍꯥꯏꯕ
ꯎꯝ ꯑꯗꯨ ꯂꯩꯗ꯭ꯔꯁꯨ ꯌꯥꯏ ꯎꯃꯥ ꯍꯣꯏꯗꯤ ꯑꯗꯨꯝ ꯂꯧꯊꯣꯛꯑꯁꯨ ꯌꯥꯏ
ꯑꯩ ꯃꯣꯟꯗꯤ ꯂꯩꯌꯣ ꯌꯥꯗꯦ ꯁꯤꯗꯦꯁꯨꯄ ꯍꯥꯏ ꯑꯗꯨꯒꯗꯁꯤꯡꯗꯣ ꯃꯅꯂꯝꯊꯤꯑ ꯃꯅꯝ ꯅꯝꯊꯤꯕ ꯍꯥꯏꯁꯦ ꯅꯍꯥꯝꯨꯛ ꯊꯨꯗꯅꯅ ꯅꯪ ꯊꯤꯕꯅ ꯆꯤꯡꯁꯤꯜꯂ ꯍꯪꯦ ꯊꯛꯈꯤ ꯉꯁꯥꯏ ꯏꯟꯗꯤꯔꯥꯅ ꯁꯣꯎꯏ ꯅꯝꯈꯤꯗꯦꯕꯀꯣ ꯁꯤꯅ ꯑꯩꯁꯦ ꯈꯨ ꯀ ꯆꯥ꯭ꯔ
ꯑꯩꯗꯤ ꯑꯩꯗꯤ ꯒ꯭ꯌꯥꯟꯕꯨ ꯑꯝꯇ ꯇꯥꯗ꯭ꯔꯦ ꯀꯩꯅꯣ ꯁꯣꯛꯏ ꯍꯥꯏꯁꯤꯅ
ꯍꯥꯥ
ꯀꯩꯅꯣ ꯁꯣꯛꯄ ꯍꯥꯏꯁꯦ ꯊꯦꯡꯉꯨꯕꯗꯨꯔꯣ
ꯏꯁꯤꯡ ꯁꯣꯛꯎꯕꯗꯣꯏꯗꯤ
ꯑ
ꯐꯤꯗꯒꯤ ꯁꯣꯛꯀꯠꯂꯒ ꯄꯨꯈꯠꯂꯛꯄꯗꯣ ꯑꯗꯨꯗꯤ ꯅꯪ ꯑꯦ ꯂꯩꯅꯨꯡꯗꯩ ꯆꯤ
ꯑꯗꯨꯗꯤ ꯅꯝꯊꯤꯗꯦ ꯍꯥꯏꯔꯣ ꯎꯝꯗꯤ ꯅꯝꯊꯤ ꯍꯥꯏꯕ ꯍꯣꯏ ꯄꯔꯥ ꯄꯔꯥ ꯄꯔꯥ ꯄꯔꯥ ꯇꯠꯂꯦ ꯍꯥꯏꯕ ꯇꯥꯃꯣ ꯑꯗꯨꯏ ꯑꯝꯇ ꯇꯥ ꯉꯝꯗ ꯃꯥꯏ ꯇꯧꯕ ꯑꯣ ꯎꯝ ꯑꯗꯣ ꯈꯪꯗꯦ ꯑꯗꯃꯥꯏꯅ ꯂꯩ ꯅꯨꯡꯗꯒꯤ ꯏꯁꯪ ꯅꯨꯡꯁꯪ ꯀꯩꯀꯥ ꯑꯗꯨꯝ ꯌꯥꯎꯕꯩꯔꯥ ꯈꯪꯗꯦ
ꯑꯣ ꯑꯗꯣ ꯊꯝꯃꯣ
ꯉꯥꯟꯗꯤ ꯉꯜꯂꯤ ꯀꯩꯅꯣ ꯍꯣꯏ ꯎꯝ ꯏ ꯁꯦꯀꯦꯟ ꯎꯝ ꯊꯝꯃꯒꯦ ꯎꯝ